ꯇꯥꯕ꯭ꯔꯥ
ꯇꯥꯏꯌꯦ ꯇꯥꯏꯌꯦ
ꯆꯥ ꯅꯪ ꯑꯇꯣꯝꯕꯤ ꯑꯣꯏꯅꯤꯡꯈ꯭ꯔ ꯃꯥꯂꯦꯕꯣ
ꯅꯠꯇꯦꯗ ꯑꯩ ꯑꯇꯣꯝꯕꯤꯒꯨꯝꯕ ꯑꯣꯏꯅꯤꯡꯗꯦ
ꯆꯥ ꯑꯩꯗꯤ ꯋꯥꯈꯟꯗ ꯀꯩꯅꯣꯝꯃ ꯂꯥꯛꯈ꯭ꯔꯕꯖꯟꯅ ꯍꯥꯏꯕꯅꯤꯗ
ꯀꯔꯤ
ꯑꯇꯣꯝꯕ ꯑꯇꯨꯝ ꯑꯣꯏ ꯑꯇꯣꯝꯕ ꯅꯠꯇꯦꯀꯣ ꯇꯣꯝꯕ ꯑꯇꯣꯝꯕꯤ ꯑꯇꯣꯝꯕꯤ ꯑꯣꯏꯅꯤꯡꯕꯩ ꯋꯥꯈꯜ ꯂꯥꯛꯈ꯭ꯔꯕ꯭ꯔꯥ ꯍꯪꯂꯤꯉꯩꯗ
ꯅꯠꯇꯦ ꯉꯁꯥꯏꯗꯣ ꯑꯇꯣꯞꯄꯗ ꯀꯣꯜ ꯇꯧꯔꯛꯄ
ꯆꯥ ꯑꯆꯥ ꯑꯆꯥ
ꯑꯗꯨ ꯄꯥꯏꯈꯠꯄꯁꯨ ꯌꯥꯗꯦ ꯗꯤꯀꯔꯥꯏꯟ ꯇꯧꯕꯁꯨ ꯌꯥꯗꯦ ꯑꯗꯨꯒꯤ
ꯑꯥ ꯀꯔꯤꯅꯦꯕ ꯉꯁꯥꯏ ꯅꯪꯅ ꯏꯕꯥꯅꯤ ꯋꯥꯔꯤꯗꯨ ꯀꯗꯥꯏꯗ ꯂꯣꯏꯁꯟꯕ ꯉꯁꯥꯏꯗꯣ
ꯀꯗꯥꯏꯗ ꯂꯣꯏ ꯁꯟꯕ꯭ꯔ ꯀꯥꯎꯈ꯭ꯔꯦ
ꯑꯁ ꯅꯪ ꯀꯔꯤꯅꯣ ꯍꯥꯏꯔꯤꯕꯨꯝ ꯇꯧꯋꯦ ꯅ ꯀꯩ ꯀꯩꯅꯣ ꯍꯥꯏꯔꯤꯕꯒꯨꯝ ꯇꯧꯋꯦ
ꯑꯩ ꯀꯔꯤ ꯍꯥꯏꯕ꯭ꯔꯣ
ꯆꯥꯛ ꯆꯥꯔꯦ ꯍꯥꯏꯕ꯭ꯔꯣ ꯅꯪ
ꯆꯥꯔꯦ ꯉꯁꯥꯏꯅ
ꯎꯝ ꯃꯊꯦꯟ ꯃꯊꯦꯟ ꯆꯥꯔꯒꯦ
ꯗꯥꯜ ꯆꯥꯑꯦꯗ ꯍꯥꯎ ꯇꯦꯗ
ꯊꯣꯡꯕꯗꯤ ꯀꯅꯥꯅ ꯊꯣꯡꯉꯦ
ꯗꯥꯜꯕꯨꯗꯤ ꯃꯥꯅ ꯊꯣꯡꯂꯝꯃꯦ
ꯑꯣ ꯑꯆꯥ ꯑꯩꯈꯣꯏꯗꯤ ꯑꯩꯈꯣꯏꯗꯤ ꯆꯥꯗ꯭ꯔꯤꯌꯦ
ꯅꯪ ꯅꯨꯄꯤꯅ ꯆꯥꯛ ꯊꯣꯡꯕꯤꯗ꯭ꯔꯣ
ꯁꯥꯊꯤꯅꯦ ꯅꯨꯄꯤꯁꯤꯡꯗꯣ
ꯁꯥꯊꯤ ꯅꯪ ꯅꯪꯉꯣꯟꯗ ꯊꯣꯡꯍꯟꯕ꯭ꯔꯣ ꯅꯠꯇ꯭ꯔꯒ
ꯑꯇꯩ ꯆꯥꯔꯣꯏꯁꯦꯅ ꯍꯥꯏꯔꯤ ꯂꯩ
ꯑꯁ ꯆꯔꯥ ꯍꯦꯜꯂꯦꯅꯦ ꯑꯗꯨꯗꯤ
ꯆꯔꯥ ꯍꯦꯜꯂꯦ ꯌꯥꯔꯦ ꯌꯥꯔꯦ ꯆꯔꯥ ꯍꯦꯜꯂꯁꯨ ꯐꯔꯕꯅꯦ ꯑꯩ ꯄꯩꯁꯥ ꯁꯦꯐ ꯑꯣꯏꯔꯦ
ꯅꯥꯄꯤꯒꯨꯝꯕ ꯆꯥꯔ ꯂꯩꯌꯣ ꯑꯗꯨꯅ ꯍꯦꯟꯅ ꯐꯔꯦ
ꯍꯣꯏ ꯅꯨꯄꯤ ꯃꯔꯤ ꯑꯉꯥꯡ ꯇꯔꯥ ꯑꯗꯨꯒ
ꯅꯨꯄꯤ ꯍꯣꯏ ꯑꯉꯥꯡ ꯇꯔꯥ
ꯍꯣꯏ
ꯌꯥꯏꯀꯣ ꯌꯥꯏꯀꯣ
ꯅꯨꯄꯤꯗꯨꯁꯨ ꯄꯨꯂꯞ ꯅꯨꯃꯤꯠ ꯑꯃꯗ ꯂꯨꯍꯣꯡꯒꯅꯤ
ꯍꯦꯟꯃꯟꯗ꯭ꯔꯣ ꯑꯗꯨꯗꯤ
ꯈꯪꯗꯦ ꯌꯥꯝ ꯄꯥꯝꯈ꯭ꯔꯖꯥꯠꯅꯦ ꯑꯩꯕꯨ ꯁꯛ ꯊꯤꯒꯅꯤ
ꯅꯦ ꯅꯪꯅ ꯄꯥꯝꯗꯕ ꯅꯪꯅ ꯄꯥꯝꯗꯕ ꯃꯣꯏꯅ ꯄꯥꯝꯕ
ꯍꯣꯏ ꯃꯣꯏꯅ ꯄꯥꯝꯃꯒ ꯅꯣꯡꯃ ꯅꯨꯃꯤꯠ ꯑꯃꯗ ꯑꯗꯨꯝ ꯂꯨꯍꯣꯡꯃꯤꯟꯅꯔꯁꯦꯅ
ꯌꯥꯝ ꯌꯥꯏꯅꯦ ꯑꯗꯨꯗꯤ
ꯎꯝ ꯈꯪꯗꯦ ꯀꯔꯝ ꯍꯥꯏꯅ ꯑꯩꯈꯣꯏ ꯁꯛ ꯐꯖꯗꯕ ꯑꯩꯈꯣꯏ ꯑꯩꯉꯣꯟꯗꯁꯨ ꯑꯗꯨꯝ ꯂꯩꯅꯤꯡ ꯃꯥꯜꯂꯦꯅꯦ ꯃꯣꯏ
ꯄꯩꯁꯥ ꯄꯥꯏꯕꯒꯤ ꯑꯣꯏꯔꯝꯅꯤ ꯀꯩꯅꯣ
ꯑꯁ ꯑꯗꯨꯃꯛꯇꯤ ꯑꯃꯨꯛꯀ ꯌꯥꯎꯗ꯭ꯔꯦ ꯄꯩꯁꯥꯁꯨ ꯄꯥꯏꯗ꯭ꯔꯦ ꯁꯛꯁꯨ ꯐꯖꯗ꯭ꯔꯦ ꯈꯪꯗ꯭ꯔꯦ ꯀ꯭ꯔꯤ ꯌꯥꯎ ꯕꯩꯔꯣ
ꯑꯦ ꯔꯥꯁꯤ ꯂꯩꯔꯝꯒꯅꯤ ꯑꯗꯨꯒꯤ ꯑꯣꯏꯔꯝꯅꯤ
ꯅꯪ ꯅꯪꯁꯨ ꯅꯪꯁꯨ ꯌꯥꯗ꯭ꯔꯦ ꯑꯩ ꯌꯥꯗꯗꯨꯗꯤ ꯅꯪ ꯃꯤ ꯍꯥꯟꯅ ꯇꯧꯔꯣ ꯍꯥꯏꯔ ꯌꯥꯗꯦ ꯅꯪ ꯑꯗꯨ ꯑꯣꯏꯔꯗꯤ ꯅꯪ ꯐꯥꯒꯤ ꯇꯧꯕꯅꯦ ꯐꯥꯒꯤ ꯇꯧꯕꯅꯦ ꯑꯩ ꯉꯁꯥꯏ ꯅꯪꯕꯨ ꯑꯁ ꯃꯤ ꯍꯥꯟꯅ ꯇꯧꯈ꯭ꯔꯣꯗ ꯍꯥꯏꯔ ꯌꯥꯗꯦꯅ ꯑꯗꯨꯗꯤ ꯀꯩꯅꯣꯝꯃꯥꯗꯤ ꯌꯥꯎꯈ꯭ꯔꯕꯖꯥꯠꯅꯦꯕ
ꯀꯔꯤꯕꯨ
ꯍꯥ ꯌꯥꯔꯦ ꯌꯥꯔꯦ ꯒ꯭ꯌꯥꯟ ꯇꯥꯔꯣꯏ
ꯒ꯭ꯌꯥꯟ ꯇꯥꯗꯦ ꯑꯩ
ꯎꯝ
ꯑꯗꯨ ꯍꯥꯏꯔꯒ ꯀꯔꯤ ꯇꯝꯒꯅꯤ ꯍꯧꯖꯤꯛꯇꯤ ꯀꯔꯤ ꯇꯧꯒꯅꯤ
ꯑꯩ ꯁꯤꯀꯣ ꯍꯧꯖꯤꯛꯇꯤ ꯑꯗꯨꯝ ꯑꯦꯛꯖꯥꯝ ꯑꯦꯛꯖꯥꯝ ꯊꯥꯅ ꯊꯥꯅ ꯑꯣꯖꯥ ꯇꯧꯔꯤꯌꯦ
ꯑꯣ ꯐꯩꯅꯦ ꯐꯩꯅꯦ
ꯎꯝ ꯎꯝ ꯑꯃꯨꯛꯀ ꯄꯨꯛꯅꯤꯡ ꯍꯣꯡꯂꯛꯄ ꯃꯥꯂꯦꯀꯣ
ꯀꯔꯤꯔꯣ ꯅꯠꯇꯦꯗ ꯁꯨꯝ ꯐꯩꯌꯦ ꯍꯥꯏꯕ ꯋꯥꯅꯦꯗ
ꯎꯝ ꯑꯩꯗꯤ ꯄꯨꯛꯅꯤꯡ ꯍꯣꯡꯂꯛꯄ ꯑꯃꯨꯛꯀ
ꯅꯠꯇꯦꯗ ꯑꯍꯟ ꯄꯥꯝꯗꯦ ꯑꯩꯗꯤ
ꯌꯥꯝ ꯑꯍꯟꯗꯤ ꯅꯠꯇꯦꯗ ꯅꯪꯁꯨ
ꯑꯣꯏꯔꯝꯒꯅꯤ ꯊꯥꯖꯗꯦ
ꯀꯌꯥ ꯀꯌꯥꯝ ꯀꯌꯥꯝ ꯑꯣꯏꯔꯝꯗꯧ ꯃꯥꯜꯂꯦ
ꯈꯪꯗꯦ ꯇ꯭ꯋꯦꯟꯇꯤ ꯁꯚꯦꯟ
ꯑꯁꯥ ꯇ꯭ꯋꯦꯟꯇꯤ ꯁꯤꯛꯁ
ꯆꯨꯝꯒꯦ ꯇꯧꯋꯦꯅꯦ ꯇꯨ
ꯎꯝ
ꯑꯩꯗꯤ ꯀꯨꯟ ꯐꯥꯎꯖꯨ ꯁꯨꯗ꯭ꯔꯤ ꯇꯜꯂꯦ
ꯎꯝ ꯍꯣꯏ ꯍꯣꯏ ꯍꯣꯏ ꯂꯥꯔꯤꯛ ꯄꯥꯒꯗꯧꯕ ꯍꯧꯖꯤꯛꯇꯤ ꯅꯣꯏꯗꯤ ꯂꯥꯏꯛ ꯄꯥꯕ ꯌꯨꯝꯗ ꯊꯕꯛ ꯏꯪꯈꯥꯡ ꯁꯨꯕꯤꯕ ꯃꯃꯥ ꯃꯄꯥꯕꯨ ꯄꯥꯡꯕꯤꯕ ꯑꯩꯉꯣꯟꯗ ꯑꯩꯉꯣꯟꯗ ꯂꯩꯔꯗꯤ ꯇꯧꯗꯤ ꯇꯧꯔꯣꯏ ꯑꯗꯨꯒꯨꯝꯕꯗꯣ
ꯀꯩꯌꯥꯔꯦꯗ ꯇꯧꯍꯜꯂꯗꯤ
ꯇꯧꯍꯜꯂꯣꯏꯃꯦ ꯇꯧꯍꯜꯂꯣꯏꯃꯦ
ꯇꯥꯍꯜꯂꯗꯤ ꯇꯜꯂꯦ
ꯆꯥꯛ ꯏꯟꯁꯥꯡ ꯊꯣꯡꯕ ꯍꯩꯔꯗꯤ ꯌꯥꯔꯦ ꯑꯩꯗꯤ
ꯎꯝ ꯊꯣꯡꯉꯣꯏ ꯑꯩ ꯆꯥꯛ ꯏꯟꯁꯥꯡ ꯊꯣꯡꯕ ꯇꯜꯂꯦ
ꯎꯝꯍꯨꯝ ꯂꯨꯒꯗꯧꯔꯤ ꯑꯉꯥꯡꯅꯦ ꯃꯁꯦ
ꯀ꯭ꯂꯥꯁ ꯀꯨꯝꯗꯤ ꯂꯩꯇꯦ
ꯑꯍꯥ
ꯀ꯭ꯂꯥꯁ ꯀꯨꯝꯕ ꯂꯩꯇꯦ ꯀ꯭ꯂꯥꯁ
ꯁꯨꯇꯤ ꯊꯥꯔꯤꯌꯦ ꯀꯟꯅ
ꯑꯣ ꯗꯨꯗꯤ ꯆꯞ ꯆꯥꯔꯦꯅꯦ ꯁꯨꯇꯤ ꯃꯇꯝꯁꯤꯗ
ꯍꯣꯏ
ꯊꯥ ꯑꯥ ꯀꯩꯗꯧꯉꯩꯗꯩ ꯍꯧꯕ꯭ꯔꯣ ꯁꯨꯇꯤ
ꯁꯨꯇꯤꯖꯦ ꯃꯃꯥꯡ ꯊꯥ ꯑꯦ ꯃꯃꯥꯡ ꯊꯥꯌꯦ ꯃꯊꯛ ꯃꯃꯥꯡ ꯍꯞꯇꯥꯗꯣ
ꯎꯝ ꯁꯥ ꯑꯗꯨꯒ ꯀꯩꯗꯧꯉꯩ ꯍꯧꯗꯧꯕ ꯀꯩꯅꯣꯗꯤ ꯁꯦꯁꯟꯗꯤ
ꯎꯝ ꯃꯊꯪ ꯍꯞꯇꯥ
ꯃꯊꯪ ꯍꯞꯇꯥ ꯑꯗꯨꯗꯤ ꯅꯛꯈ꯭ꯔꯦꯅꯀꯣ
ꯎꯝ ꯅꯪ ꯍꯧꯖꯤꯛꯇꯨ ꯁꯂꯦꯛꯁꯟ ꯍꯥꯏꯕ꯭ꯔꯥ
ꯐꯦꯁꯟ ꯁꯦꯁꯟ ꯍꯥꯏꯝꯅꯦ
ꯑꯣ
ꯅꯨꯡꯉꯥꯏꯕ꯭ꯔꯣ
ꯑꯁ ꯈꯪꯗꯦꯗ ꯅꯨꯡꯉꯥꯏ ꯍꯥꯏꯁꯦꯔ ꯅꯨꯡꯉꯥꯏꯇꯦ ꯍꯥꯏꯁꯦꯔ ꯑꯣꯖꯥꯅ ꯃꯔꯣꯟꯃꯥ ꯉꯥꯡꯅꯤꯡꯕꯅꯦ
ꯎꯝ꯫
ꯅꯨꯡꯇꯤꯒꯤ ꯈꯣꯟꯊꯤ ꯑꯗꯨꯝ ꯆꯔꯥ ꯂꯩꯒꯅꯤ
ꯈꯪ ꯀꯥꯈꯠꯄꯩꯔꯣꯕ
ꯅꯠꯇꯦꯗ ꯄꯔꯁꯅꯦꯜꯂꯤ ꯆꯥꯕ ꯑꯥ ꯈꯣꯟꯊꯤ ꯆꯥꯕ ꯅꯠꯇꯕꯀꯣ
ꯑ
ꯁꯨꯝ ꯀꯩ ꯍꯥꯏꯁꯤꯒꯦ ꯑꯇꯣꯞꯄꯅ ꯑꯇꯣꯞꯄꯅ ꯂꯥꯜꯂꯒ ꯑꯩꯈꯣꯏ ꯄꯨꯟꯅ ꯀꯥꯃꯤꯟꯅꯕꯗꯣ ꯑꯗꯨꯒꯨꯝꯕꯗꯨꯅꯤꯗ
ꯑꯗꯨꯅꯤꯅꯦ ꯅꯨꯡꯉꯥꯏꯕꯁꯦ ꯁ꯭ꯀꯨꯜ ꯀꯥꯕꯗ
ꯀꯗꯥꯏꯗꯒꯤ
ꯅꯪ ꯅꯪ ꯀꯣꯟꯅ ꯒ꯭ꯔꯦꯖꯨꯑꯦꯁꯟ ꯀꯥꯔꯝꯗꯥꯏ ꯈꯪꯂꯛꯀꯅꯤ ꯑꯁ ꯅꯍꯥꯟꯗ ꯁꯨꯃꯥꯏꯅ ꯇꯧꯔꯝꯃꯦꯀꯣ ꯍꯥꯏꯅ
ꯑꯩ ꯂꯥꯏꯔꯤꯛ ꯇꯝꯕ ꯇꯣꯛꯅꯤꯡꯉꯦ ꯑꯩ ꯂꯨꯍꯣꯡꯉꯥꯅꯤ ꯑꯩ ꯂꯨꯍꯣꯡꯉꯥꯅꯤ
ꯍꯨꯝ ꯅꯪꯁꯦ ꯑꯇꯣꯝꯕꯤ ꯐꯖꯅꯥ ꯑꯣꯏꯅꯤꯡꯂꯦꯕꯣ
ꯅꯠꯇꯦ ꯑꯇꯣꯝꯕꯤ ꯑꯣꯏꯅꯤꯡꯗꯦ ꯇꯜꯂꯦ
ꯇꯣꯝꯕꯤ ꯐꯖꯅꯥ ꯑꯣꯏꯅꯤꯡ ꯈꯔꯦ ꯅꯪ
ꯑꯣꯏꯅꯤꯡꯗꯦ ꯑꯣꯏꯅꯤꯡꯗꯦ
ꯐꯥꯒꯤ ꯇꯧꯅꯦ ꯀꯣ ꯐꯥꯒꯤ ꯇꯧꯅꯦ
ꯍꯣꯏ ꯗ ꯑꯩꯁꯨ ꯈꯪꯉꯦꯗ ꯑꯩꯁꯨ ꯉꯁꯥꯏꯗꯒꯤ ꯐꯥꯒꯤ ꯇꯧꯅꯤꯅꯦ
ꯅꯣꯏ ꯏꯃꯥ ꯕꯕꯥ ꯑꯩꯈꯣꯏꯅ ꯑꯩꯕꯨ ꯀꯩꯅꯣ ꯇꯧꯔꯗꯤ ꯂꯣꯏꯔꯦ ꯂꯣꯏꯔꯦ ꯂꯣꯏꯔꯦ ꯑꯩ
ꯐꯥꯍꯟꯒꯦ
ꯐꯥꯍꯜꯂꯣ ꯐꯥꯍꯜꯂꯣ
ꯎꯝ꯫
ꯅꯪ ꯌꯥꯝ ꯇꯨꯝꯅꯤꯡꯉꯕꯣ ꯅꯪ
ꯍꯣꯕꯤꯗꯤ ꯍꯣꯕꯤꯗꯤ ꯀꯔꯤ ꯀꯔꯤ ꯍꯣꯕꯤ ꯇꯧꯅꯤꯡꯕ ꯄꯥꯝꯃꯦ
ꯀꯗꯥꯏꯗꯒꯤ ꯍꯣꯕꯤ ꯍꯣꯕꯤꯕꯨ ꯀꯔꯤ ꯒꯦꯝ ꯁꯥꯟꯅꯕ ꯃꯥ
ꯎꯝ꯫
ꯕꯤꯅꯆꯤꯡꯕ꯭ꯔꯣ ꯈꯪꯗꯦ ꯑꯗꯨ ꯒꯦꯝ ꯁꯥꯟꯅꯩꯑꯦ ꯖꯥꯒꯣꯏ ꯄꯪꯁꯥꯗ ꯁꯥꯏꯌꯦ ꯏꯁꯩ ꯄꯪ ꯁꯛꯇ ꯁꯛꯑꯦ
ꯎꯝ꯫
ꯑꯗꯨꯒ ꯂꯥꯏꯔꯤꯛꯁꯦ ꯏꯕ꯭ꯔꯥ ꯅꯠꯇ꯭ꯔꯥꯒ ꯄꯥꯕ꯭ꯔꯥ ꯅꯠꯇ꯭ꯔꯥꯒ ꯌꯦꯡꯕ꯭ꯔꯥ ꯑꯃꯗꯤ ꯇꯧꯋꯦ
ꯎꯝ꯫ ꯌꯥꯏꯌꯦꯗꯨꯁꯨ
ꯇꯧꯅꯤꯡꯕ ꯇꯧꯋꯦꯗꯥ
ꯎꯝ꯫
ꯅꯪꯗꯤ
ꯑꯩꯗꯤ ꯀꯔꯤ ꯇꯧꯅꯤ ꯑꯉꯥꯡ ꯂꯥꯏꯔꯤꯛ ꯇꯥꯛꯄ ꯑꯩꯒꯤ ꯂꯥꯏꯔꯤꯛ ꯄꯥꯕ
ꯅꯪ ꯀꯩ ꯁꯕ꯭ꯖꯦꯛ ꯇꯥꯛꯄ꯭ꯔꯣꯅꯦ
ꯀꯔꯤ ꯃꯥꯜꯂꯦ
ꯈꯪꯗꯦ
ꯑꯩ ꯁꯤ ꯏꯪꯂꯤꯁ ꯇꯥꯛꯄꯅꯦ
ꯑꯩ ꯈꯜꯂꯦ ꯗꯨꯗꯣ ꯈꯜꯂꯦ
ꯍꯩꯔꯦꯕꯣ ꯈꯟꯕ ꯍꯩꯔꯦꯕꯣ
ꯌꯥꯝ ꯍꯩꯕꯅꯦ ꯑꯩꯗꯤ
ꯈꯟꯕꯗꯤ ꯌꯥꯝ ꯍꯩꯕ ꯑꯦꯛꯖꯥꯝꯗꯅ ꯈꯟꯕꯖꯦ ꯁꯨꯡꯆꯨꯝ ꯆꯨꯝꯗꯕ
ꯎꯝ
ꯑꯗꯨ ꯉꯥꯛꯇꯅꯤ
ꯁꯌ꯭ꯥ ꯌꯪꯒꯦꯁ ꯇꯥꯔꯦ ꯅꯪꯅ ꯍꯟꯗꯛꯀꯤ ꯀꯩꯅꯣꯗ ꯑꯣꯐꯤꯁꯀꯤ ꯊꯕꯛꯁꯤꯗ ꯑꯩꯅ ꯊꯦꯡꯅꯕꯗ
ꯍꯥ
ꯈ꯭ꯋꯥꯏꯗꯒꯤ ꯀꯩꯅꯣ ꯇꯥꯔꯦ ꯍꯟꯗꯛꯀꯤ ꯑꯣꯐꯤꯁꯀꯤ ꯊꯕꯛꯁꯤꯗ
ꯑꯣꯏꯕ꯭ꯔꯣꯅꯦ ꯅꯨꯡꯉꯥꯏꯇ꯭ꯔꯣ ꯁꯤꯅ
ꯅꯨꯡꯉꯥꯏꯇꯦꯗ
ꯅꯨꯡꯉꯥꯏꯇꯦꯕꯥ
ꯎꯝ ꯇꯣꯝꯕꯤ ꯑꯣꯏꯔꯣꯁꯨ ꯌꯥꯗꯦ
ꯀꯩꯒꯤ ꯌꯥꯒꯅꯤ ꯄꯩꯁꯥ ꯂꯩꯇꯦ ꯍꯥꯏꯕ ꯅꯠꯇ꯭ꯔꯣ ꯅꯪ
ꯑꯇꯣꯝꯕꯤ ꯑꯣꯏꯔꯁꯨ ꯑꯇꯣꯝꯕꯤ ꯑꯣꯏꯔꯣ ꯍꯥꯏꯔꯁꯨ ꯌꯥꯗꯦ ꯆꯥꯛ ꯏꯟꯁꯥꯡ ꯊꯣꯡꯕꯤꯌꯨ ꯍꯥꯏꯔꯁꯨ ꯌꯥꯗꯦ
ꯅꯪ ꯄꯩꯁꯥ ꯂꯩꯇꯦ ꯍꯥꯏꯕ ꯅꯠꯇ꯭ꯔꯣ ꯇꯜꯂꯦ ꯄꯩꯁꯥ ꯂꯩꯇ꯭ꯔꯗꯤ ꯇꯜꯂꯦ
ꯎꯝ ꯌꯥꯏꯅꯦ ꯑꯇꯣꯝꯕꯤꯁꯤꯁꯨ
ꯑꯇꯣꯝꯕꯤꯅꯤꯅ ꯈꯔ ꯀꯟꯊꯤꯗꯤ ꯆꯥꯎꯕ ꯇꯥꯕ ꯅꯠꯇ꯭ꯔꯥ
ꯆꯨꯝꯃꯦ ꯆꯨ ꯆꯨꯝꯃꯦ ꯆꯨꯝꯃꯦ
ꯑꯗꯨ ꯄꯩꯁꯥ ꯂꯩꯇꯦ ꯍꯥꯏꯕꯅꯤꯅ ꯑꯣꯏꯔꯔꯣꯏꯒꯦ ꯇꯜꯂꯦ
ꯊꯛꯄꯗꯤ ꯉꯝꯅꯤꯗ ꯇꯣꯝꯕꯤꯕꯨꯗꯤ
ꯋꯥꯒꯅꯤ ꯋꯥꯒꯅꯤ ꯅꯪ ꯅꯨꯄꯤ ꯃꯔꯤꯗꯣ ꯁꯥꯎꯗꯅ ꯑꯩꯉꯣꯟꯗ
ꯎꯝ ꯁꯥꯎꯔꯣꯏ ꯁꯥꯎꯔꯣꯏ ꯅꯠꯇ꯭ꯔꯒ ꯃꯌꯨꯝ ꯍꯜꯍꯟꯂꯁꯦꯔꯣ ꯑꯃꯨꯛ ꯄꯥꯟꯗ ꯑ ꯃꯄꯥꯝ ꯃꯄꯥꯝꯗ ꯂꯣꯏꯅ
ꯇꯜꯂꯦꯗ ꯅꯨꯡꯉꯥꯏꯕꯤꯗꯦꯗ ꯗꯨꯗꯤ
ꯎꯝ
ꯀꯅꯥꯟ ꯆꯥꯛ ꯊꯣꯡꯒꯅꯤ ꯗꯨꯗꯤ
ꯆꯛꯇꯤ ꯅꯪ ꯊꯣꯡꯅꯤꯅ ꯃꯣꯏ ꯂꯣꯏꯅ ꯍꯟꯈ꯭ꯔꯗꯤ ꯃꯣꯏ ꯂꯣꯏꯅ ꯍꯟꯈ꯭ꯔꯗꯤ
ꯌꯥꯕ꯭ꯔꯣ ꯍꯦꯛꯇ ꯅꯪꯅ ꯉꯁꯥꯏ ꯍꯥꯏꯔꯝꯃꯤꯗꯨꯗꯤ ꯆꯥꯛ ꯊꯣꯡꯍꯜꯂꯣꯏ ꯐꯃꯨꯡꯗ ꯁꯨꯝ ꯂꯩꯍꯟꯅꯤ ꯍꯥꯏ ꯑꯇꯨꯇꯤ
ꯑꯗꯨꯗꯤ ꯑꯃꯨꯛꯀ ꯃꯔꯤꯗꯨ ꯂꯩꯕ ꯇꯥꯕ
ꯌꯥꯔꯅꯤ ꯗꯨꯗꯤ ꯃꯣꯏ ꯂꯩꯖꯁꯅꯨ
ꯎꯝ ꯒꯦꯝꯒꯨꯝꯕꯗꯤ ꯑꯗꯨꯝ ꯃꯣꯕꯥꯏꯜꯒꯤ ꯒꯦꯝꯂꯣ ꯍꯥꯏꯔꯤꯁꯦ
ꯍꯣꯏ ꯃꯣꯕꯥꯏꯜ ꯂꯤꯖꯦꯟ ꯁꯥꯅꯩ
ꯎꯝ ꯌꯥꯏ
ꯇꯧꯅꯤꯡꯉꯥꯏ ꯂꯩꯇꯕꯩ ꯁꯨꯝ ꯁꯥꯟꯅꯕꯅꯤꯗꯥ
ꯎꯝ ꯇꯧꯅꯤꯡꯉꯥꯏ ꯌꯥꯝ ꯂꯩꯔꯝꯅꯤꯗꯥ
ꯂꯥꯏꯔꯤꯛ ꯄꯥꯅꯤꯡꯉꯥꯏꯕꯨꯗꯤ ꯂꯩ ꯑꯩꯅ ꯇꯟꯕꯗꯨꯒꯤ
ꯎꯝ ꯅꯣꯏ ꯀꯩꯅꯣꯗꯤ ꯀꯌꯥ ꯂꯩꯕ ꯅꯆꯤꯟ ꯅꯥꯎꯗꯤ
ꯏꯅꯥꯎꯅꯨꯄꯥ ꯑꯃꯒ ꯑꯩꯒ
ꯑꯣ ꯅꯅꯥꯎ ꯅꯨꯄꯥꯗꯨꯅ ꯅꯥꯏꯟ ꯇꯦꯟꯒꯨꯝꯕ ꯑꯣꯏꯔꯝꯗ꯭ꯔꯣ ꯑꯗꯨꯗꯤ
ꯑ ꯑꯦꯠ ꯑꯣꯏꯔꯤꯌꯦ ꯃꯥꯁꯦ
ꯅꯪꯗꯤ ꯅꯆꯤꯟ ꯅꯅꯥꯎ ꯀꯌꯥ
ꯑꯩꯗꯤ ꯂꯩꯇꯦ ꯏꯊꯟꯗꯅꯦ
ꯑꯣ ꯁꯅꯥ ꯃꯇꯨꯝꯅꯤꯅꯦ ꯑꯗꯨꯗꯤ
ꯍꯣꯏ ꯁꯅꯥ ꯃꯇꯨꯝ ꯅꯠꯇꯦꯍꯦ
ꯍꯣꯏ ꯍꯥꯏꯒꯦ ꯍꯥꯏꯔꯝꯃꯒ
ꯁꯅꯥ ꯃꯇꯨꯝ ꯅꯠꯇ꯭ꯔꯦ ꯑꯗꯨꯗꯤ
ꯀꯩꯅꯣꯗꯨꯗꯤ ꯍꯋꯥꯏꯖꯥꯔ ꯃꯇꯨꯝ
ꯂꯣꯏꯔꯦꯗ ꯑꯗꯨꯗꯤ ꯅꯪꯁꯨ